ꯑꯣ ꯍꯜꯂꯣ
ꯇꯥꯏꯌꯦ
ꯑꯣ ꯀꯩꯗꯧꯔꯝꯃꯤꯅꯣ
ꯁꯨꯝ ꯂꯩꯔꯝꯕꯅꯤꯗ ꯀꯩꯗꯧꯔꯤꯒꯦ
ꯑꯀꯣꯏꯖꯦ ꯍꯌꯦꯡ ꯀꯣꯏꯕ ꯆꯠꯀꯅꯤꯅ ꯑꯗꯨꯗꯨꯒꯤ ꯋꯥꯔꯤ ꯁꯨꯝ ꯁꯥꯟꯅꯔꯝꯕꯅꯤꯗ ꯑꯃꯖꯨ ꯑꯃꯖꯨ ꯄꯥꯎ ꯐꯥꯎꯅꯔꯝꯕꯅꯤ ꯀꯩꯀꯩ ꯊꯣꯡꯅꯖꯦ ꯍꯥꯏꯅꯣꯅ
ꯀꯩꯀꯩ ꯊꯣꯡꯕ ꯇꯥꯔꯒꯦ
ꯏꯟꯖꯥꯡꯖꯦ ꯃꯥꯏ ꯃꯥꯏ ꯆꯥꯅꯤꯡ ꯆꯥꯅꯤꯡꯕ ꯑꯗꯨꯝ ꯊꯣꯡꯅꯔꯅꯤ ꯑꯈꯣꯏꯒꯤꯕꯨꯗꯤ ꯌꯦꯟ ꯑꯣꯏꯅ ꯉꯧꯔꯅꯤ
ꯅꯨꯄꯥꯁꯨ ꯌꯥꯎꯗꯣꯏꯔꯥ
ꯅꯨꯄꯥ ꯌꯥꯎꯔꯣꯏ
ꯅꯣꯏ ꯀꯩꯗ ꯆꯠꯇꯧꯕ
ꯑꯩꯈꯣꯏ ꯒꯥꯔꯤꯗꯤ ꯒꯥꯔꯤ ꯋꯥꯏꯔꯒ ꯆꯠꯂꯤꯅꯦ ꯆꯠꯇꯣꯏꯅꯦ
ꯀꯩ ꯀꯔꯤꯅꯣ
ꯑꯃ ꯑꯦꯝꯕꯨꯂꯦꯟꯁ ꯃꯥꯟꯕꯗꯣ
ꯋꯤꯡꯒꯔꯗꯣ
ꯋꯤꯡꯒꯔꯁꯨ ꯅꯠꯇꯦ ꯋꯤꯡꯒꯔꯒꯤ ꯇꯥꯏꯞ ꯇꯧꯕꯗꯣ
ꯀꯦꯟꯇꯔ ꯗꯨꯔꯣ
ꯑꯩꯈꯣꯏ ꯀꯦꯟꯇꯔ ꯃꯆꯥ ꯍꯥꯏꯒꯗ꯭ꯔꯥ ꯑꯦꯝꯕꯨꯂꯦꯟꯁ ꯑꯃ ꯀꯦꯟꯇꯔ ꯀꯩꯅꯣ ꯃꯥꯟꯕꯤ
ꯅꯍꯥꯃꯨꯛ ꯆꯠꯄꯗꯨꯔꯥꯕ
ꯍꯣꯏ ꯍꯣ ꯍꯣꯏ ꯂꯝꯗꯣꯡꯒꯤꯗꯣ
ꯑꯣ ꯍꯌꯦꯡꯖꯦ ꯂꯤꯂꯥ ꯂꯩꯅꯦ
ꯍꯜꯂꯛꯑꯀꯥꯟꯗ ꯌꯦꯡꯗꯣꯏꯅꯦ ꯀꯣꯏꯔꯨ ꯆꯠꯂꯥ ꯀꯣꯏꯕ ꯆꯠꯂꯨꯔꯒ ꯍꯜꯂꯛꯑꯒ ꯂꯤꯂꯥ ꯌꯦꯡꯉꯅꯤ
ꯎꯝ ꯀꯩꯅꯣ ꯇꯧꯁꯦ ꯍꯥꯏꯃꯤꯗꯣ ꯍꯣꯔꯦꯟꯖꯦ ꯃꯦꯂꯥ ꯌꯦꯡ ꯆꯠꯂꯨꯁꯤꯔꯣ ꯆꯥꯛ ꯆꯥꯊꯣꯛꯑꯒ ꯉꯥꯍꯥꯛ
ꯌꯥꯏꯌꯦ ꯀꯩꯗ ꯀꯩꯗ ꯆꯠꯇꯣꯏꯕ
ꯑꯦ ꯒꯥꯔꯤꯗ ꯆꯠꯇꯣꯏꯅꯤ ꯀꯩꯅꯣ ꯒꯥꯔꯤ ꯈꯣꯡꯆꯠꯁꯦ ꯍꯥꯏꯔꯣ
ꯑꯣ ꯀꯅꯥ ꯀꯅꯥ ꯆꯠꯇꯣꯏꯅꯣ
ꯑꯩꯈꯣꯏ ꯈꯔ ꯑꯃꯅꯤ ꯇꯧꯔꯒ ꯌꯥꯝꯗꯕꯤꯗ ꯁꯨꯝ ꯉꯥꯛ ꯑꯣꯏꯅ ꯍꯌꯦꯡ ꯁꯨꯇꯤ ꯂꯩꯅꯕꯅꯤꯅ ꯎ ꯊꯦꯡ ꯀꯩꯅꯣ ꯇꯧꯕ ꯌꯥꯏꯗꯅ
ꯌꯥꯏꯌꯦ ꯌꯥꯏꯌꯦ ꯆꯠꯁꯦ ꯑꯗꯣ ꯄꯨꯡ ꯀꯌꯥꯗꯥꯏ ꯆꯠꯁꯤꯒꯦ ꯍꯧꯖꯤꯛ ꯇꯤ ꯆꯥꯛ ꯏꯁꯤꯡ ꯂꯣꯏꯁꯟꯅꯔꯒ ꯆꯠ ꯊꯣꯛꯄꯕꯨ ꯌꯥꯕꯨ ꯌꯥꯁꯜꯂꯛꯑꯅꯤꯅꯦ
ꯌꯥꯔꯅꯤ ꯌꯥꯔꯑꯅꯤ ꯑꯩꯈꯣꯏꯗ ꯁꯣꯝꯕ ꯆꯥꯛꯄ ꯆꯥꯎꯔꯁꯨ ꯃꯣꯏ ꯑꯍꯜ ꯂꯃꯟꯅꯤ ꯈꯔ ꯊꯣꯡꯕꯤꯔꯝꯂꯣꯏ
ꯍꯣꯏ
ꯑꯗꯣ ꯆꯥꯛ ꯆꯄ ꯑꯃ ꯊꯣꯡꯉꯝ ꯍꯟꯖꯥꯡꯗꯨꯣ ꯁꯜꯂꯛꯄ ꯑꯗꯨꯝ ꯂꯩꯔꯛꯑꯁꯨ ꯌꯥꯏꯗꯅ
ꯑꯥ
ꯉꯍꯥꯛ ꯗꯨꯛ ꯊꯥꯃꯩ ꯊꯥꯗꯣꯛꯑꯒ꯫ ꯑꯗꯨꯒꯤꯅꯦ ꯑꯩꯅ ꯍꯥꯏꯔꯤꯁꯦ ꯅꯣꯏ
ꯑꯗꯨ ꯃꯣꯏ ꯃꯦꯂꯥꯗꯨꯕꯨ ꯃꯤꯒ ꯌꯥꯝꯖꯥꯠꯂꯣ ꯅꯨꯡꯉꯥꯏꯖꯥꯠꯂꯣ꯫
ꯈꯪꯗꯦꯗ ꯁꯨꯝ ꯊꯥꯒꯠꯅꯔꯛꯄꯗꯨꯗꯨꯒꯤ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
ꯇꯣꯟꯒꯨꯝꯕ ꯈꯔ ꯐꯝꯃ ꯑꯥꯗ ꯀꯩ ꯀꯩꯅꯣ꯫ ꯌꯦꯡꯕ ꯑꯄꯥꯝꯕ ꯀꯩꯅꯣ ꯇꯧꯕ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
ꯈꯔ ꯃꯣꯏꯒꯤ ꯍꯧꯔꯤ ꯈꯣꯠꯂꯤꯗꯣ ꯈꯔ ꯈꯔ ꯆꯥꯕꯤꯔꯛꯑ ꯂꯣꯏꯔꯦ
ꯃꯣꯏꯒꯤ ꯏꯁ꯭ꯇꯣꯟ ꯐꯝꯃꯤꯁꯤꯡꯗꯣ
ꯎꯝ
ꯑꯗꯨ ꯃꯣꯏ ꯑꯗꯨꯃꯥꯏꯅ ꯁꯣꯟ ꯐꯝꯕꯗꯣ ꯇꯥꯡꯗꯤ ꯇꯥꯡꯕꯅꯤꯅꯦ
ꯇꯥꯡ ꯑꯃꯁꯨ ꯆꯥꯔꯣꯏꯔꯦ ꯀꯩꯅꯣ ꯃꯍꯥꯎ ꯌꯦꯡꯉ ꯂꯣꯏꯔꯦ ꯀꯩꯅꯣ ꯑꯗꯨ ꯇꯥꯡꯒꯦꯅ ꯀꯌꯥꯝ ꯌꯥꯝ ꯇꯥꯡꯗꯣꯔꯤꯒꯦ ꯑꯩꯈꯣꯏ ꯈꯔ ꯈꯛꯇꯪ ꯆꯠꯄꯕꯨ
ꯍꯣꯏ ꯗꯨ ꯈꯨꯗꯤ ꯎꯝ ꯑꯗꯨꯗꯤ ꯀꯅꯥ ꯀꯅꯥ ꯍꯥꯏꯅꯈ꯭ꯔꯥꯒꯦ꯫
ꯑꯈꯣꯏ ꯈꯔ ꯈꯛꯇꯪ ꯒꯥꯔꯤ ꯃꯆꯥꯗ ꯑꯣꯏꯅ ꯆꯠꯂꯁꯤ ꯆꯧꯕꯗꯒ ꯆꯠꯂꯔꯣꯏꯁꯤ꯫
ꯎꯝ꯫ ꯑꯗꯨ ꯃꯣꯏ ꯆꯠꯀꯗꯕꯁꯤꯡꯗꯨꯗꯤ ꯄꯥꯎ ꯐꯥꯎꯅꯈ꯭ꯔꯕꫭ꯫
ꯆꯠꯄ ꯍꯥꯏꯁ‌ꯦ ꯀꯩꯅꯣ꯫ ꯑꯈꯣꯏꯁꯤꯗ ꯑꯈꯣꯏ ꯑꯅꯤ ꯍꯦꯟ ꯈꯛꯇ ꯉꯥꯏꯔ ꯑꯗꯨꯝ ꯐꯠ ꯐꯠ ꯑꯗꯨꯝ ꯆꯠꯅꯔꯒ ꯑꯗꯨꯝ ꯑꯗꯨ ꯌꯥꯅꯕ ꯉꯥꯛꯇꯅꯤ ꯫ ꯃꯤ ꯀꯩꯅꯣ ꯇꯧꯗꫭ ꯅꯠꯇꯝꯅꯤꯅ ꯑꯗꯨꯒꯤꯅꯤ꯫
꯫ ꯑꯗꯨꯒꯤꯗꯤ꯫
ꯅꯪꯗꯤ ꯀ꯭ꯔꯤꯁꯅ ꯁꯥꯕ ꯌꯥꯎꯔꯣꯏꯗ꯭ꯔꯣ꯫
ꯍꯥꯥ꯫
ꯀ꯭ꯔꯤꯁꯅ꯫
ꯑꯗꯨꯅꯦ ꯑꯩꯉꯣꯟꯗ ꯔꯥꯙꯥ ꯁꯥꯎꯅ ꯍꯥꯏꯔꯛꯄꯅꯦ꯫ ꯅꯠꯇꯤꯃꯤꯅ ꯀꯩꯅꯣꯗꯣ ꯁꯥꯍꯜꯂꯁꯦ ꯀ꯭ꯔꯤꯁꯅꯗꯣ ꯁꯥꯍꯜꯂꯁꯦꯅ꯫
ꯅꯣꯏꯈꯩꯒ ꯑꯈꯣꯏꯒ ꯄꯨꯖꯟꯅꯕꯗꯤ ꯅꯨꯡꯉꯥꯏꯒꯗ꯭ꯔꯣ꯫
ꯑꯦ ꯀꯅꯥꯅ ꯈꯪꯗꯣꯏꯅꯣ ꯑꯗꯨꯕꯣ꯫
ꯍꯥꯏꯗꯤ ꯇꯣꯉꯥꯟ ꯇꯣꯉꯥꯟ ꯁꯥꯕꯗꯣ ꯁꯨꯝ ꯍꯥꯏꯗꯤ ꯑꯣꯖꯥ ꯅꯨꯡꯗꯣ꯫ ꯀꯅꯥꯗ ꯍꯥꯏꯗꯣꯏꯅꯣꯕ꯫
ꯑꯣꯖꯥꯗꯨꯒꯤ ꯋꯥꯕꯨꯗꯤ ꯑꯗꯨꯒꯤ ꯖꯒꯣꯏꯒꯤ ꯑꯣꯖꯥꯕꯨꯗꯤ ꯂꯩꯌꯦꯕ꯫
ꯑꯗꯨꯝ ꯐꯖꯅ ꯑꯗꯨꯝ ꯀꯩꯅꯣ ꯇꯧꯕ ꯅꯠꯇ꯭ꯔꯣ ꯁꯥꯅꯤ ꯁꯥꯇꯔꯗꯤ ꯐꯖꯅ ꯇꯧꯁꯤ ꯀꯩꯅꯣ꯫
ꯐꯖ ꯑꯗꯨꯅꯦ ꯑꯍꯩꯕ ꯑꯣꯖꯥ ꯂꯩꯌꯦꯕ꯫
ꯎꯝ꯫ ꯍꯥꯏꯗꯤ ꯍꯧꯅꯤ ꯇꯧꯔꯒꯁꯨ ꯁꯨꯝ ꯖꯨꯠ ꯃꯦꯟꯆꯥꯥꯗ꯭ꯔꯥꯗꯤ ꯇꯜꯂꯤꯗꯅ꯫
ꯎꯝ ꯑꯗꯨ ꯄꯨꯟꯖꯟꯅꯔꯁꯨ ꯀꯔꯤ꯫
ꯇꯧ ꯅꯤꯟ ꯇꯧ ꯇꯥꯔꯗꯤ ꯖꯨꯠ ꯃꯦꯟ ꯆꯥꯅ ꯇꯧꯔꯤ ꯀꯥꯏꯖꯗ꯭ꯔꯣ ꯑꯗꯨꯅ ꯐꯖꯅ ꯅꯥꯟꯅ꯫
ꯍꯣꯏ ꯑꯗꯣ꯫
ꯐꯣꯇꯣꯒ꯭ꯔꯥꯐꯔꯒ ꯂꯣꯏ ꯍꯥꯏꯈ꯭ꯔꯕꯅꯤꯍꯦ꯫
ꯑꯣ ꯑꯣꯖꯥꯗꯨꯁꯨ ꯋꯥꯔꯤ ꯁꯥꯟꯅꯈ꯭ꯔꯕꯅꯦ꯫ ꯑꯗꯣ ꯀꯩꯅꯣꯗ ꯒꯣꯕꯤꯟꯗꯗ ꯑꯣꯏꯅ ꯇꯧꯁ‌ꯦ ꯍꯥꯏꯗꯥꯏꯅ‌ꯦ ꯫
ꯎꯝ ꯒꯣꯕꯤꯟꯗꯗ ꯑꫭꯏ ꯇꯧꯁꯤ꯫
ꯑꯗꯨꯒꯤ ꯒꯣꯕꯤꯟꯗꯒꯤꯗꯣ ꯍꯥꯏꯐꯦꯠ ꯆꯠꯂꯒ꯫ ꯑꯈꯣꯏꯅ ꯁꯤꯗꯩꯁꯤꯗ ꯁꯨꯃꯥꯏ ꯁꯨꯃꯥꯏꯅ ꯀꯩꯅꯣ ꯇꯧꯔꯤꯁꯤꯡꯁꯦ ꯍꯥꯏꯐꯦꯠ ꯋꯥꯔꯤꯁꯦ꯫ ꯃꯣꯏꯗꯁꯨ꯫ ꯀꯩ ꯍꯥꯏꯅꯤ ꯋꯥꯔꯤ ꯑꯃ ꯃꯣꯏꯗ ꯂꯤꯔꯨꯕꯅ ꯐꯒꯗ꯭ꯔꯥ꯫ ꯍꯥꯏꯔꯨꯕꯅ꯫
ꯎꯝ꯫ ꯍꯥꯏꯅꯔꯒ ꯇꯧꯔꯒ ꯁꯥꯔꯒ ꯀꯦꯕꯩꯗꯨꯗꯤ ꯅꯣꯏ ꯊꯣꯅꯤꯗ ꯀꯦꯅꯤꯡꯕ꯭ꯔꯣ ꯅꯠꯇ꯭ꯔꯒ ꯅꯥꯇꯣꯟꯗ ꯀꯦꯟꯅꯤꯡꯕ꯭ꯔꯣ
ꯀꯦꯕꯩꯗꯨꯗꯤ ꯑꯗꯨꯝ ꯅꯣꯏ ꯑꯄꯥꯝꯕꯗꯨꯗ ꯑꯗꯨꯝ ꯌꯥꯏꯅꯦ
ꯃꯤꯅꯣ ꯌꯥꯝꯃꯛꯀꯗꯣꯏꯅꯤꯅ ꯑꯃꯅ ꯈꯛꯇꯪ ꯍꯥꯏꯗꯤ ꯈꯔ ꯀꯩꯅꯣ ꯇꯧꯗꯗꯤ ꯀꯦꯕꯨ ꯈꯣꯠꯄ ꯂꯣꯏ ꯄꯥꯝꯖꯕꯅꯤꯅ ꯑꯃꯁꯨ ꯑꯃꯁꯨ ꯂꯣꯏ ꯍꯥꯏꯔꯛꯀꯅꯤ꯫ ꯑꯗꯨꯒꯤ ꯃꯣꯏ ꯁꯥꯇ꯭ꯔꯗ ꯀꯦꯍꯟꯕꯁꯨ ꯇꯜꯂꯤ꯫ ꯃꯣꯏ ꯃꯁꯥ ꯃꯁꯥꯗ ꯀ‌ꯦꯍꯟꯕ ꯄꯥꯝꯕꯅꯦ ꯑꯈꯣꯏꯗꯤ ꯅꯠꯇ꯭ꯔꯥ꯫ ꯑꯗꯨꯅ ꯇꯧꯕꯗꯨ꯫ ꯀꯩꯅꯣꯗꯒ ꯄꯤꯁꯨꯝꯗꯒ ꯗꯣꯠꯗ‍ꯣꯠꯀꯅꯝꯗꫭꯅꯦꯌꯦ꯫ ꯈꯪꯕ ꯅꯠꯇ꯭ꯔꯥ ꯍꯥꯏꯁꯦ ꯄꯤꯁꯨꯝꯗꯒ ꯗꯣꯠ ꯗꯣꯠꯀ ꯅꯝꯗꫭꯅꯦꯕ꯫
ꯍꯣꯏ ꯍꯣꯏ ꯍꯣꯏ ꯑꯗꯨꯕꯨꯗꯤ ꯀ꯭ꯔꯤꯁꯅꯒꯤꯅꯤ ꯔꯥꯙꯥꯒꯤꯅꯤ ꯑꯗꯒꯤ ꯒꯣꯄꯤꯁꯤꯡꯗꯨꯒꯤꯅꯦ ꯍꯥꯏꯕꯗ ꯑꯗꯨꯕꯨꯗꯤ ꯃꯣꯏꯅ ꯈꯪꯉ ꯑꯗꯨꯝ ꯀꯦꯖꯔꯅꯤꯗꯅꯀꯣ ꯀꯦꯕꯗꯨꯕꯨꯗꯤ
ꯎꯝ
ꯑꯗꯣ ꯃꯦꯀꯞꯇꯨꯒ ꯑꯣꯖꯥꯗꯨꯕꯨꯗꯤ ꯑꯩꯅ ꯖꯒꯣꯏꯒꯤ ꯑꯣꯖꯥꯗꯨꯕꯨꯗꯤ ꯑꯩꯅ ꯍꯥꯏꯈ꯭ꯔꯦ
ꯑꯗꯨ ꯅꯪ ꯍꯥꯏ ꯇꯔꯗꯤ ꯁꯨꯃꯥꯏꯅ ꯇꯧꯔꯁꯦ ꯎꯝ ꯒꯣꯕꯤꯟꯗꯗ ꯆꯠꯂꯒ ꯍꯥꯏꯄꯦꯠ ꯍꯥꯏꯅꯍꯧꯔꯣꯁꯤ ꯁ꯭ꯀꯣꯟꯗꯗꯤ ꯇꯜꯂꯦꯕ
ꯁ꯭ꯀꯣꯟꯜꯗꯗꯤ ꯇꯜꯂꯦ ꯑꯗꯣ ꯒꯣꯕꯤꯟꯗꯒꯤꯗꯨꯃ ꯆꯠꯂꯒ ꯄꯥꯎ ꯐꯥꯎꯅꯔꯨꯔꯁꯤ
ꯑꯗꯨ ꯑꯣꯏꯇꯥꯔꯗꯤ ꯑꯗꯨꯗꯨꯅ ꯌꯥꯔꯛ ꯇꯥꯔꯗꯤ ꯑꯣꯖꯥꯗꯨ ꯃꯣꯏꯅ ꯄꯤꯒꯦ ꯍꯥꯏꯔꯁꯨ ꯃꯣꯏꯅꯕꯨ ꯌꯥꯔ ꯇꯥꯔꯗꯤ ꯂꯣꯏ ꯂꯥꯗ꯭ꯔꯥ ꯃꯤꯅꯨꯡꯁꯨ ꯂꯣꯏ ꯂꯩꯔꯝꯅꯤꯅ
ꯑꯣꯖꯥꯗꯨꯗꯤ ꯑꯩꯅ ꯍꯥꯏꯖꯤꯟꯈ꯭ꯔꯦꯕ ꯑꯦ ꯑꯣꯖꯥꯗꯨꯁꯨ ꯁꯨꯃꯥꯏꯅ ꯂꯩꯔꯦ ꯈꯣꯠꯂꯦ ꯍꯥꯏꯅ ꯑꯗꯨꯃꯥꯏꯅ ꯍꯥꯏꯔꯒ ꯂꯩꯔꯦ ꯑꯩꯈꯣꯏ ꯁꯨꯃꯥꯏꯅ ꯇꯝꯕ ꯈꯣꯠꯄꯒꯤ ꯇꯝꯕ ꯍꯧꯔꯦꯕꯨ ꯍꯥꯏꯔꯁꯨ ꯇꯝꯕ ꯍꯧꯔꯦꯕꯨ ꯍꯥꯏꯔꯁꯨ ꯑꯗꯨꯃꯥꯏꯅ ꯇꯧꯔꯒ ꯍꯥꯏꯔꯒ
ꯇꯧꯅꯕ
ꯎꯝ
ꯑꯗꯨꯗꯤ ꯍꯌꯦꯡꯁꯨ ꯌꯥꯔꯔꯣꯏꯗꯕꯅꯤꯅ ꯍꯪꯆꯤꯠꯂ ꯀꯩꯅꯣꯝ ꯆꯠꯂꯒ ꯍꯪꯉꯨꯔꯁꯤ ꯃꯔꯣꯟꯗꯣ ꯑꯗꯨꯒ ꯌꯥ ꯇꯔꯗꯤ ꯂꯣꯏꯅ ꯑꯃꯁꯨ ꯑꯃꯁꯨ ꯂꯣꯏ ꯍꯥꯏꯔ ꯈꯣꯠꯂꯒ ꯑꯗꯨꯝ ꯇꯝꯕꯗꯣ ꯍꯧꯔꯨꯔꯒꯦ ꯁꯦꯞꯇꯦꯝꯕꯔꯗꯅꯦ ꯍꯥꯏ ꯋꯥꯇꯥꯔꯁꯨ ꯑꯗꯨꯝ ꯇꯝꯁꯤꯜꯂꯁꯦ
ꯍꯣꯏ
ꯍꯥꯏꯗꯤ ꯃꯔꯛ ꯃꯔꯥꯗ ꯊꯕꯛ ꯅꯨꯡ ꯂꯥꯛꯑꯁꯨ ꯈꯣꯠꯂꯁꯨ ꯋꯥꯠꯂꯤꯀꯥꯟ ꯇꯝ ꯍꯧꯕ ꯁꯤꯅ ꯍꯦꯟꯅ ꯅꯨꯡꯉꯥꯏꯗꯅ
ꯍ
ꯐꯤꯔꯧꯅ ꯇꯧꯗꯨꯗꯤ ꯅꯨꯡꯉꯥꯏꯇꯦ ꯑꯃ ꯃꯨꯛꯇꯣ ꯑꯃ ꯃꯨꯛꯇꯣ
ꯑꯗꯒꯤ ꯃꯥꯟꯅꯕ ꯍꯥꯏꯕ ꯑꯃꯁꯨ ꯂꯩ ꯃꯥꯟꯅꯗꯕ ꯍꯥꯏꯕ ꯑꯝ
ꯍꯣꯏ ꯊꯕꯛ ꯂꯩꯔꯛꯏ ꯑꯗꯨ ꯇꯧꯔꯛꯏ ꯑꯗꯥ ꯇꯧꯔꯛꯏ ꯇꯝꯕ ꯉꯝꯕ ꯅꯠꯇꯦ ꯑꯅꯥ ꯑꯌꯦꯛ ꯊꯣꯛꯂꯛꯄ ꯈꯣꯠꯂꯛꯄ
ꯃ ꯑꯗꯩ ꯇꯝꯃꯤꯁꯤꯡꯗꯣ ꯑꯃꯅ ꯁꯣꯏꯔꯛꯀꯅꯤ ꯑꯃꯅ ꯆꯨꯝꯃꯛꯀꯅꯤ
ꯃꯥꯅꯦ ꯑꯗꯨꯒꯤ ꯋꯥꯠꯂꯤꯀꯥꯟ ꯇꯝ ꯍꯧꯔꯁꯦ
ꯍꯣꯏ
ꯐꯣꯇꯣ ꯅꯨꯡꯕꯨꯗꯤ ꯀꯩꯝ ꯈꯜꯂꯨꯔꯅꯨ ꯃꯨꯕꯤꯅꯤꯗꯨ ꯆꯠꯂꯒꯅꯣꯏ ꯍꯥꯏꯅꯔꯁꯨ ꯀꯦꯕꯒꯤ ꯐꯣꯇꯣꯒ ꯐꯔ ꯈꯣꯠꯄꯗꯤ ꯂꯣꯏ ꯇꯧꯔꯛꯑꯒꯦ
ꯑ ꯑꯣꯖꯥꯗꯨꯅ ꯑꯩꯅ ꯍꯥꯏꯈ꯭ꯔꯕꯅꯦ ꯑꯗꯨꯃꯥꯏꯅ ꯇꯧꯔ ꯁꯤꯟꯅꯔꯁꯦ ꯑꯗꯨꯒ ꯒꯣꯕꯤꯟꯗꯒꯤꯗꯨꯣ ꯆꯠꯂꯒ ꯑꯝꯇꯪ ꯍꯥꯡꯗꯣꯛꯎꯔꯁꯦ
ꯍꯣꯏ ꯍꯣꯏ ꯀꯩꯅꯣꯗꯗꯤ ꯀꯥꯡꯅꯗꯤ ꯈꯨꯌꯧꯅꯗꯣꯔꯦꯕ
ꯎꯝ
ꯍꯌꯦꯡꯁꯤꯦꯇꯪ ꯉꯥꯏꯔꯅ ꯀꯥꯡꯥꯡꯗꯦ ꯑꯗꯨꯅ ꯀ꯭ꯁꯅ ꯖꯃꯥ ꯀ꯭ꯔꯤꯁꯅ ꯖꯃꯟ ꯌꯧꯗ꯭ꯔꯀꯥꯟꯗꯁꯨ ꯃꯣꯏ ꯑꯗꯨꯝ ꯑꯃꯨꯛꯃꯨꯛ ꯁꯥꯟꯅꯗꯥꯏꯅꯦ
ꯍ ꯀ꯭ꯅ ꯀ꯭ꯁꯅ ꯀ꯭ꯔꯤꯁꯅ ꯖꯃ ꯑꯗꯨ ꯃꯣꯏ ꯑꯍꯨꯝꯂ ꯀꯩꯅꯣꯝꯗꯤ ꯂꯩꯈꯤꯕꯅꯦꯕ ꯑꯍꯨꯝ ꯍꯥꯏꯗꯤ ꯀ꯭ꯔꯤꯁꯅ ꯖꯔꯃꯅꯦ ꯔꯥꯙꯥ ꯖꯔꯃꯅꯦ ꯕꯥꯃꯣꯟ ꯖꯔꯃꯅꯦ ꯑꯍꯨꯝꯁꯤ ꯑꯍꯨꯝꯁꯤꯗ ꯀ꯭ꯔꯤꯁꯅ ꯄꯣꯛꯄꯗꯨꯗ ꯁꯥꯗꯣꯏ ꯅꯠꯇ꯭ꯔꯣ
ꯈꯪꯗꯦꯌꯦ ꯑꯩꯁꯦ ꯑꯗꯨꯒꯤꯅꯦ ꯑꯩꯅ ꯐꯖꯅ ꯍꯣꯏ ꯌꯥꯔꯤꯁꯦ ꯑꯗꯨꯗ ꯇꯧꯔꯒ ꯀ꯭ꯔꯤꯁꯅꯖ ꯃꯅꯥꯗꯣ ꯅꯠꯇ꯭ꯔꯣ ꯑꯗꯨꯗꯤ
ꯀꯔ
ꯀ꯭ꯔꯤꯁꯅꯖ ꯃꯅꯥꯗꯣ ꯅꯠꯇ꯭ꯔꯕ
ꯃꯥ ꯍꯥꯟꯗꯣꯏꯅꯦꯕꯀꯣ ꯑꯗꯨꯗꯩꯔꯨꯗꯅꯦ ꯃꯥꯒꯤ ꯒꯤ ꯀ꯭ꯔꯤꯁꯅꯒꯤ ꯑꯗꯨꯒꯤ ꯃꯥꯗꯤ ꯑꯍꯤꯡ ꯑꯍꯤꯡ ꯨꯗꯥꯡ ꯅꯨꯡꯗꯥꯡꯗ ꯇꯧꯔꯀꯥꯟꯗ ꯇꯧꯋꯤꯗꯅ
ꯑꯥ
ꯑꯗꯣ ꯃꯣꯏ ꯁꯤꯁꯦ ꯑꯌꯨꯛ ꯂꯅꯨꯡꯝꯗꯗꯁꯨ ꯁꯥꯕ꯭ꯔꯥ ꯈꯪꯗꯦ
ꯑꯩꯅ ꯃꯣꯏꯅ ꯊꯥꯒꯠꯂꯛꯄꯗꯧꯕꯗꯗꯤ ꯅꯨꯡꯗꯥꯡꯗꯨꯒꯨꯝꯕ ꯊꯥꯒꯠ ꯑꯗꯨꯒ ꯀ꯭ꯔꯤꯁꯅꯖꯃꯥ ꯀꯩꯀꯥ
ꯁꯥꯗꯕ꯭ꯔꯗꯤ ꯈꯪꯗꯦ ꯅꯨꯡꯗꯥꯡꯒꯤꯗꯤ ꯅꯨꯡꯗꯥꯡꯗꯕꯨꯗꯤ ꯁꯥꯕ ꯈꯪꯉꯦꯕ
ꯑ ꯀ꯭ꯔꯤꯁꯅꯖꯃꯥ ꯌꯧꯗ꯭ꯔꯁꯨ ꯀꯣꯟꯅꯔꯁꯨ ꯍꯥꯏꯗꯤ ꯑꯗꯨꯝ ꯃꯔꯛꯇꯁꯨ ꯑꯗꯨꯝ ꯈꯔ ꯁꯥꯟꯅꯕ ꯑꯩ ꯈꯦꯡꯅꯕ ꯆ꯭ꯔꯦꯕ ꯑꯗꯨꯗꯣ ꯍꯪꯉꯁꯦꯕ ꯆꯠꯂꯒ
ꯍꯣꯏ
ꯑꯩꯗꯤ ꯈꯪꯗꯦꯦ ꯑꯩꯗꯤ ꯊꯣꯅꯤꯗ ꯀꯦꯟꯅꯕꯅꯤꯅ ꯃꯨꯛꯇꯅ ꯂꯩꯔꯦꯍꯦ
ꯑꯣꯒꯦꯕꯗꯨꯁꯨ ꯑꯩꯈꯣꯏ ꯃꯤ ꯀꯌꯥꯅꯣ ꯃꯤ ꯃꯉꯥꯔ ꯇꯔꯦꯠꯂꯥ ꯅꯤꯄꯥꯜꯂꯥ ꯑꯗꯨꯗꯨꯒꯤ ꯍꯥꯏꯔꯣ
ꯎꯝ ꯑꯗꯨꯒ ꯇꯧꯅꯅꯕ
ꯑ ꯁꯥ ꯇꯧꯗ ꯍꯥꯏꯁꯤꯦꯕ
ꯈꯔ ꯈꯔꯁꯨ ꯀꯩꯅꯝ ꯇꯧꯗ ꯌꯥꯦ
ꯑꯗꯨꯗꯤ ꯃꯦꯂꯥ ꯌꯦꯡꯕꯁꯨ ꯑꯃꯨꯛ ꯆꯠꯇꯣꯏꯅꯤꯅ ꯑꯩꯈꯣꯏꯗꯤ ꯍꯌꯦꯡꯁꯨ ꯑꯃꯨꯛ ꯀꯣꯏꯕ ꯆꯠꯇꯣꯏꯅꯤ ꯑꯗꯨꯗꯣ ꯃꯦꯂꯥꯗꯣ ꯈꯔ ꯉꯟꯅ ꯆꯠꯂꯒ ꯉꯟꯅ ꯍꯜꯂꯛꯑꯁꯤ
ꯍꯣꯏ ꯍꯣꯏ ꯉꯟꯅ ꯄꯨꯡ ꯃꯥꯄꯟ ꯇꯥꯗ꯭ꯔꯤꯀꯥꯟꯗ ꯍꯜꯂꯛꯑꯁꯦ ꯍꯣꯏ ꯍꯣꯏ ꯑꯗꯨꯗꯤ ꯅꯪꯁꯨ ꯊꯝꯖꯔꯣ ꯂꯣꯏꯁꯤꯟꯖꯔꯨꯔꯣ ꯑꯩꯁꯨ ꯂꯣꯏꯁꯤꯜꯂꯨꯔꯒ ꯊꯣꯛꯂꯛꯅꯔꯛꯅꯕ ꯇꯧꯔꯦ
ꯑꯣ ꯍꯣꯏ
ꯊꯝ ꯊꯝ
ꯊꯝꯃꯦꯀꯣ
ꯍ ꯍꯣꯏ ꯊꯝ